ꯍꯜꯂꯣ
ꯇꯥ ꯇꯥꯕ꯭ꯔꯣ
ꯍꯜꯂꫭ ꯇꯥꯏꯌꯦ
ꯀꯩꯗꯧꯔꯤꯅꯣ
ꯗꯧꯔꯤꯒꯦ
ꯑꯁ ꯑꯩꯗꯤ ꯇꯨꯝꯕ ꯍꯧꯒꯠꯄꯗ ꯉꯥꯏꯔꯤꯌꯦ ꯉꯁꯤꯗꯤ
ꯑꯁ ꯌꯥꯝ ꯊꯦꯡꯉꯤꯅꯦ
ꯑꯁ ꯏꯃꯥꯟꯅꯕ ꯕꯣꯜ ꯁꯅꯥꯕꯒꯤ ꯏꯃꯥꯟꯅꯕꯒꯤ ꯃꯦꯠꯆ ꯌꯦꯡꯕꯒꯤꯅꯤꯅꯦ
ꯑꯣ ꯑꯩꯗꯤ ꯉꯔꯥꯡ ꯌꯦꯡꯒꯦ ꯇꯧꯔꯒ ꯑꯁ ꯄꯨꯡ ꯑꯍꯨꯝ ꯇꯥꯕ ꯉꯥꯏꯕꯒꯤꯁ ꯋꯥꯕꯗꯤ ꯑꯩꯗꯤ ꯋꯥꯃꯟꯗꯅ ꯑꯃꯨꯛ ꯇꯨꯝꯃꯦ
ꯑꯩ ꯈꯪꯉꯦ ꯅꯪ ꯌꯦꯡꯕ ꯉꯝꯃꯣꯏ ꯍꯥꯏꯕ
ꯅꯪꯁꯨ ꯍꯧꯗꯣꯔꯛꯀꯦ ꯍꯧꯗꯣꯔꯛꯀꯦ ꯍꯥꯏꯔꯒ ꯍꯧꯗꯣꯔꯛꯇꯦꯅꯦ
ꯑꯩꯁꯨ ꯅꯪ ꯇꯨꯝꯁꯅꯨ ꯍꯥꯏꯅꯀꯣ ꯅꯪ ꯊꯕꯛ ꯂꯩꯔꯗꯤ ꯍꯥꯏꯅ ꯍꯌꯦꯡ ꯑꯣ ꯃꯥ ꯑꯃꯨꯛ ꯍꯧꯒꯠꯂꯒ ꯊꯕꯛ ꯆꯠꯂꯗꯤ ꯃꯥ ꯋꯥꯔꯅꯤ ꯍꯥꯏꯅ ꯑꯩꯅ ꯑꯗꯨꯝ ꯍꯧꯗꯣꯛꯄꯤꯗ꯭ꯔꯕ
ꯃꯤꯒꯤ ꯌꯥꯝ ꯈꯟꯕꯔꯣ
ꯑꯍꯣꯏ ꯑꯩꯈꯣꯏꯗꯤ ꯌꯥꯝ ꯈꯟꯖꯕꯅꯦ ꯊꯕꯛ ꯊꯕꯛ ꯃꯐꯝꯗ ꯂꯩꯕ꯭ꯔꯣ ꯌꯨꯝꯗ ꯂꯩꯕ꯭ꯔꯣ
ꯑꯩ ꯍꯧꯖꯤꯛ ꯊꯕꯛ ꯃꯐꯝꯗ ꯂꯩꯌꯦ
ꯄꯨꯡ ꯀꯌꯥꯗ ꯍꯜꯂꯛ ꯀꯦꯔꫭ
ꯊꯕꯛ ꯍꯜꯂꯛꯄꯁꯦ ꯑꯩꯗꯤ ꯄꯨꯡ ꯍꯣꯔꯦꯟ ꯄꯨꯡ ꯇꯔꯨꯛ ꯇꯔꯦꯠ ꯑꯗꯥꯏꯗ ꯍꯜꯂꯛꯑꯅꯤ
ꯎꯝ ꯌꯨꯝ ꯌꯨꯝꯒꯗꯤ ꯌꯨꯝꯒ ꯊꯕꯛ ꯃꯐꯝꯒꯗꯤ ꯅꯛꯑ‌ꯦꯅ
ꯍꯣꯏ ꯑꯩꯒꯤꯗꯤ ꯌꯥꯝ ꯅꯛꯑꯦ
ꯑꯗꯨꯗꯅꯦ ꯑꯗꯨꯗꯤ ꯀꯥꯏꯗ‌ꯦꯅ ꯀꯣ
ꯀꯥꯏꯗꯦꯗ ꯀꯥꯏꯗꯕꯒꯤꯅꯤ ꯊꯦꯡ ꯊꯦꯡꯅ ꯌꯨꯝꯗ ꯑꯗꯨꯝ
ꯌꯥꯕꯅꯦꯗꯣ ꯌꯥꯕꯖꯥꯠꯅꯦ ꯉꯁꯤ ꯅꯨꯃꯤꯠꯇꯤ ꯀꯃꯥꯏ ꯇꯧꯒꯦ ꯍꯥ ꯉꯁꯤ ꯅꯨꯃꯤꯠꯇꯤ ꯀꯃꯥꯏ ꯇꯧꯒꯦ ꯁꯥꯕ꯭ꯔꯣ ꯏꯪꯕ꯭ꯔꯣ
ꯑꯩꯕꯨꯗꯤ ꯍꯧꯖꯤꯛ ꯎꯝ ꯀꯥꯗ ꯂꯩꯕꯅꯤꯅ ꯏꯪꯉꯤꯅꯦ ꯁꯥꯗꯦꯕ ꯀꯩꯁꯨ ꯁꯥꯗꯦ ꯍꯣꯏ ꯃꯄꯥꯟꯅ ꯊꯣꯛꯑꯗꯤ ꯌꯥꯝ ꯁꯥꯏꯗ
ꯑꯣ ꯅꯣꯡ ꯇꯥꯗꯦ ꯉꯁꯤ
ꯅꯣꯡ ꯇꯥꯗꯦ ꯑ ꯅꯨꯡꯁꯥꯅ ꯁꯥꯔ ꯑꯗꯣ ꯅꯣꯏꯗꯗꯤ ꯅꯣꯡ ꯇꯥꯕ꯭ꯔꯣꯅꯦ
ꯍꯥ
ꯇꯧꯔꯛꯀꯦ ꯇꯧꯔꯛꯀꯦ ꯑꯩ ꯁꯣꯏꯗꯅ ꯇꯧꯔꯛꯀꯅꯤ
ꯑ ꯅꯪ ꯀꯣꯜ ꯇꯧꯔꯛꯇ꯭ꯔꯗꯤ ꯑꯩ ꯂꯩꯐꯝ ꯈꯪꯗꯦꯕ
ꯏꯁ ꯑꯩꯁꯨ ꯅꯪ ꯀꯣꯜ ꯇꯧꯔꯔꯤ ꯂꯩꯐꯝ ꯈꯪꯗꯕꯒꯤꯅꯦ ꯍꯧꯖꯤꯛ ꯇꯧꯔꯛꯏꯁꯤ
ꯍꯟꯗꯛꯇꯤꯗꯤ ꯅꯪ ꯀꯣꯜ ꯈꯛꯇ ꯉꯥꯏꯔꯦ ꯑꯩꯅ ꯉꯥꯏꯖꯔꯤꯁꯦ
ꯅꯪꯅ ꯑꯩꯒꯤ ꯀꯣꯜ ꯉꯥꯛꯑꯦ ꯈꯪꯕꯒꯤꯅꯦ ꯑꯩꯅ ꯅꯪꯕꯨ ꯀꯣꯜ ꯇꯧꯔꯛꯏꯁꯦ
ꯍꯣꯏꯅꯦ ꯉꯥꯏꯕꯒꯤ ꯃꯍꯩꯗꯤ ꯌꯥꯜꯂꯦ ꯍꯣꯏ ꯉꯥꯏ ꯍꯧꯖꯤꯛꯇꯤ ꯐꯣꯔꯦꯦꯟꯟꯁꯨ ꯌꯥꯟ ꯍꯟꯁꯤꯒꯣ
ꯍꯣꯏꯅꯦ ꯃꯍꯩꯗꯨꯁꯨ ꯑꯩꯅ ꯄꯥꯟꯍꯟꯕ ꯅꯠꯇ꯭ꯔꯣ
ꯃꯥꯅꯦ ꯃꯥꯅꯦ
ꯎꯝ
ꯆꯥꯕꯗ ꯁꯨ ꯅꯪ ꯆꯥꯕ ꯀꯣ ꯑ
ꯆꯥꯕꯗꯁꯨ ꯌꯥꯝ ꯍꯥꯎꯅ ꯊꯨꯝꯅ ꯄꯤꯖꯒꯦꯍꯦ
ꯑꯗꯁ ꯌꯥꯎꯔꯅꯤ ꯌꯥꯏꯅꯤ ꯀꯥꯏꯗꯦꯅꯤ ꯅꯪꯅꯕꯨ ꯌꯥꯏ ꯍꯥꯏꯗꯤ ꯂꯣꯏꯅ ꯌꯥꯔꯗꯤ ꯀꯩꯅꯣ
ꯍꯣꯏ ꯑꯩꯅꯕꯨ ꯌꯥꯔꯗꯤ ꯂꯣꯏꯅ ꯌꯥꯔꯕꯅꯤ
ꯉꯁꯤ ꯊꯕꯛꯇꯤ ꯀꯃꯥꯏꯅ ꯇꯧꯒꯦ ꯋꯥꯕ꯭ꯔꯣ ꯅꯨꯡꯉꯥꯏꯕ꯭ꯔꯣ
ꯉꯁꯤ ꯊꯕꯛꯁꯦ ꯈꯪꯗꯦꯗ ꯑꯗꯨꯝ
ꯑꯗꯨꯝ ꯌꯥꯕ꯭ꯔꯣ
ꯍꯣꯏ ꯑꯗꯨꯝ ꯌꯥꯏ ꯍꯥꯏꯕꯗꯨꯅꯦ
ꯌꯥꯝ ꯋꯥꯕꯗꯤ ꯅꯠꯇꯦ ꯍꯧꯖꯤꯛ ꯐꯥꯎꯗꯤ
ꯍꯣꯏ ꯍꯧꯖꯤꯛꯄꯨꯗꯤ ꯀꯩꯁꯨ ꯋꯥꯗꯦꯀꯣ ꯑꯗꯣ ꯍꯣꯔꯦꯟ ꯄꯨꯡ ꯃꯔꯤ ꯑꯍꯨꯝ ꯃꯔꯤ ꯇꯥꯔꯛꯑꯗꯤ ꯏꯁ ꯋꯥꯔꯛꯑꯅꯤ ꯊꯕꯛꯇꯤ
ꯑꯥ ꯃꯤ ꯆꯤꯂꯅꯤ
ꯎꯝ ꯃꯤ ꯆꯤꯟꯕ ꯑꯁ ꯍꯧꯖꯤꯛꯅꯕꯨꯗꯤ ꯈꯔ ꯐꯩꯅꯦ ꯀꯥꯡ ꯃꯇꯝꯗ ꯑꯃꯨꯛ ꯂꯥꯛꯑꯗꯤ ꯏꯃꯥꯏꯕꯕ ꯊꯕꯛ ꯍꯦꯛ ꯂꯥꯛꯄꯗꯒꯤ ꯂꯣꯏꯕ ꯐꯥꯎꯅꯤ
ꯋꯥꯔꯤꯗ
ꯎꯝ
ꯍꯣꯏ ꯃꯇꯝ ꯃꯇꯝꯗ ꯑꯗꯨꯝ ꯋꯥꯕ ꯃꯇꯝ ꯃꯇꯝ ꯑꯃꯗ ꯑꯗꯨꯝ ꯄꯣꯊꯥꯕ ꯐꯪꯕ ꯍꯥꯏꯗꯨꯅꯤ ꯊꯕꯛ ꯍꯥꯏꯕꯁꯤꯗꯤ
ꯍꯣꯏꯅꯦ ꯑꯁ ꯋꯥꯔꯁꯨꯅꯦ ꯇꯤꯞꯁꯇꯣ ꯈꯔ ꯋꯥꯕꯒꯤ ꯐꯪꯕ ꯐꯪꯉꯗꯤ ꯐꯕ ꯑꯗꯨꯁꯨ ꯐꯪꯗꯦꯕ
ꯑ ꯆꯥꯏ ꯌꯦꯟꯁꯥꯡꯒꯤ ꯆꯔꯔꯕꯣꯅꯥ
ꯑꯩꯗꯤ ꯁꯤꯗ ꯆꯥꯔꯗꯣꯏꯅꯦ ꯆꯥꯗ꯭ꯔꯔꯤ ꯍꯧꯖꯤꯛ ꯃꯣꯏ ꯑꯥ ꯃꯣꯏ ꯑꯩꯈꯣꯏ ꯊꯕꯛ ꯁꯨꯃꯤꯟꯅꯕ ꯅꯨꯄꯤꯗꯣ
ꯍꯣꯏ
ꯑꯣꯛ ꯃꯥꯡ ꯍꯟꯖꯥꯡ ꯊꯣꯡꯈꯤꯕ ꯁꯤꯗ
ꯑꯣ ꯃꯤ ꯀꯌꯥꯃꯨꯛꯇꯤ ꯂꯩꯕꯖꯥꯠꯔꯣ ꯅꯣꯏ ꯊꯕꯛ ꯁꯨꯐꯝꯗ
ꯑꯩꯈꯣꯏ ꯊꯕꯛ ꯁꯨꯕꯁꯦ ꯃꯤ ꯃꯔꯤ ꯁꯨꯋꯦ ꯅꯨꯄꯤ ꯃꯔꯤ ꯑꯗꯨꯒ ꯌꯨꯝꯕꯨꯗꯨꯒ ꯌꯨꯝꯕꯨꯗꯨꯒ
ꯃꯉꯥ ꯄꯨꯟꯅ
ꯎꯝ
ꯌꯥꯏꯅꯦ ꯑꯗꯨꯗꯤ ꯃꯤ ꯌꯥꯝꯕꯁꯨ ꯅꯠꯇꯦꯃ ꯑꯗꯨꯗꯤꯀꯣ ꯅꯣꯏ
ꯍꯣꯏ ꯃꯤ ꯌꯥꯝꯗꯕꯒꯤꯅꯦ ꯊꯕꯛ ꯌꯥꯝ ꯆꯤꯜꯂꯛꯄꯗ ꯋꯥꯔꯤꯔꯤꯁꯦ ꯑꯩꯈꯣꯏꯅ ꯃꯤ ꯍꯥꯞꯁꯦ ꯍꯥꯏꯕꯗ ꯌꯥꯗꯦꯕ
ꯃꯄꯨꯅ ꯌꯥꯗꯦ
ꯎꯝ ꯌꯥꯗꯦ ꯅꯣꯏ ꯈꯛꯇꯪꯅ ꯁꯨꯕ ꯌꯥꯏꯅ ꯑꯗꯨꯝ ꯃꯥꯜꯂꯤ
ꯑꯣ ꯃꯤ ꯍꯥꯕꯗꯤ ꯄꯩꯁꯥꯅꯤꯅ ꯀꯣ ꯎꯄꯥꯏ ꯂꯩꯩꯇꯦ
ꯑꯥꯎ
ꯑꯗꯨ ꯅꯪ ꯀꯩꯗꯧꯉꯩ ꯁꯨꯇꯤ ꯂꯩꯒꯦ
ꯍꯌꯦꯡ ꯍꯌꯦꯡ ꯂꯩ ꯑꯩꯈꯣꯏꯗꯤ ꯍꯌꯦꯡ ꯁꯟꯗꯦ ꯈꯨꯗꯤꯡꯅꯤ
ꯁꯟꯗꯦ ꯈꯨꯗꯤꯡ ꯁꯨꯇꯤ ꯂꯩꯕ꯭ꯔꯣ
ꯎꯝ
ꯑꯗ ꯀꯥꯏꯗ ꯃꯥ ꯀꯣꯏꯔꯨꯁꯤꯔ
ꯍꯣꯏ ꯌꯥꯏꯅꯦ ꯀꯀꯥꯏꯗꯅꯣ
ꯈꯪꯗꯦ ꯅꯪ ꯅꯣꯏꯅ ꯈꯪꯂꯝꯂꯝꯕꯅꯤꯅ ꯐꯖꯕ ꯃꯐꯝ
ꯑꯩꯅ ꯐꯖꯕ ꯃꯐꯝ ꯈꯪꯕꯅꯤ ꯃꯌꯥꯝ ꯈꯪꯉꯦ ꯅꯪ ꯆꯠꯄ ꯉꯝꯃꯣꯏꯗꯣꯏꯔꯥ ꯈꯟꯕꯅꯤꯅꯦ
ꯅꯪꯅꯕꯨ ꯉꯝꯃꯦ ꯍꯥꯏꯅꯤ ꯑꯩꯁꯅ ꯇꯨꯡ ꯏꯟꯕꯗꯤ ꯌꯥꯝ ꯂꯥꯏꯕꯅꯤꯗ
ꯑꯗꯨꯗꯤ ꯑꯩꯅ ꯑꯗꯨꯝ ꯆꯠꯄ ꯃꯐꯝꯗꯗꯪ ꯆꯠꯂꯤꯅꯦ
ꯅꯪ ꯍꯣꯏ ꯅꯪꯅ ꯆꯠꯅꯤꯡꯕ ꯃꯐꯝꯗ ꯍꯥꯏꯔꯣ ꯑꯗꯨꯝ ꯆꯠꯂꯁꯦ ꯀꯣ
ꯍꯣꯏꯅꯦ ꯌꯥꯏꯅꯦ ꯑꯗꯨꯁꯨ
ꯑꯃꯃꯨꯀ ꯑꯁ ꯊꯃꯛ ꯁꯨꯇꯤꯅꯤ ꯍꯥꯏꯅ ꯑꯁ ꯐꯖꯅ ꯇꯨꯝꯈꯤꯒꯦ ꯀꯥꯏꯅ ꯐꯃꯨꯡꯗ ꯂꯣꯟꯉꯒ ꯇꯥꯔꯒ ꯑꯗꯨꯨꯝ ꯂꯩꯗꯤ ꯈꯪꯗ꯭ꯔꯦꯍꯦ
ꯑꯗꯨꯗꯤꯠ ꯇꯧꯔꯣꯏꯗ ꯀꯣꯏ ꯀꯣꯏꯒꯤ ꯀꯣꯏꯕ ꯆꯠꯀꯅꯤꯅ ꯂꯦꯞꯄꯗꯤ ꯑꯩꯈꯣꯏꯗꯤ ꯆ ꯄꯤꯅꯦ ꯁꯟꯗꯦ ꯈꯨꯗꯤꯡ ꯑꯩꯈꯣꯏ ꯑꯗꯨꯝ ꯀꯣꯏꯕ ꯆꯠꯂꯦꯗ
ꯑꯣ ꯍꯌꯦꯡꯗꯤ ꯑꯩꯁꯨ ꯌꯥꯎꯔꯒꯦ ꯅꯣꯏ ꯃꯔꯛꯇ ꯑꯗꯨꯗꯤ
ꯍꯣꯏ ꯌꯥꯎꯑꯣ ꯁꯤꯅꯤ ꯑꯩꯗꯤ
ꯅꯣꯡꯐꯥꯗꯣꯛ ꯑꯩꯉꯣꯟꯗꯁꯨ ꯍꯥꯏꯔꯝꯕꯗꯤ ꯌꯥꯕꯅꯤꯀꯣ ꯀꯣꯏꯕ ꯆꯠꯁꯤꯔꯣ ꯀꯥꯏꯅ
ꯍꯗꯣ ꯍꯣꯏ ꯍꯧꯒꯦ ꯇꯧꯕꯅꯦ ꯑꯗꯨ ꯅꯪ ꯊꯕꯛ ꯆꯤꯗꯨꯗꯤ ꯑꯗꯨ ꯑꯗꯥ ꯍꯥꯏꯔꯛꯀꯗ꯭ꯔꯅ ꯑꯃꯨꯛ ꯍꯥꯏꯗꯕ ꯍꯌꯦꯡ ꯐꯔꯦꯁꯦ ꯍꯌꯦꯡ ꯅꯍ ꯑꯃꯨꯛ ꯍꯥꯏꯔꯛꯑꯒꯦ
ꯍꯣꯏ ꯍꯌꯦꯡꯗꯤ ꯁꯣꯏꯗꯕꯩꯅꯤꯀꯣ
ꯎꯝ ꯁꯣꯏꯔꯔꯣꯏ ꯅꯪꯁꯨ ꯁꯣꯏꯔꯗꯕꯤꯅꯤꯀꯣ ꯍꯥꯏꯔꯒ ꯑꯣ ꯄꯥꯏꯗꯕꯤꯒꯗ ꯇꯧꯔꯛꯀꯅꯨꯍꯦ
ꯅꯪ ꯏꯗꯤ ꯁꯣꯏꯗ꯭ꯔꯕꯅꯤ ꯄꯥꯏꯈꯠꯄꯗꯤ ꯃꯤꯒꯤꯗꯤ ꯈꯪꯗꯦ ꯅꯪꯒꯤꯗꯤ ꯁꯣꯏꯗ꯭ꯔꯦ
ꯍꯣꯏꯅꯦ ꯑꯗꯨꯝ ꯄꯥꯏꯈꯠꯂꯣ
ꯎꯝ ꯄꯥꯏꯈꯠ ꯀꯅꯤ ꯄꯥꯏꯈꯠ ꯀꯅꯤ
ꯑꯗꯣ ꯑꯈꯣꯏꯅ ꯀꯣꯏꯕ ꯆꯠꯄꯗꯗꯤ ꯑꯆꯥꯄꯣꯠ ꯃꯌꯥꯝ ꯄꯨꯕꯅꯦ ꯅꯪ ꯅꯕꯨꯛꯁꯨ ꯊꯟꯒꯅꯤ
ꯑꯁ ꯑꯗꯨꯅꯤ ꯀꯩꯅꯣ ꯑꯗꯨꯒꯨꯝꯕꯗꯨꯅꯤ ꯑꯩ ꯄꯥꯝꯕꯁꯦ
ꯀꯅꯥꯒꯨꯝꯕꯤ ꯀꯅꯥꯒꯨꯝꯕꯗꯤ ꯌꯥꯝ ꯆꯥꯗꯕ ꯂꯩꯗꯅ
ꯍꯣꯏ ꯃꯌꯥꯝ ꯂꯩꯌꯦ ꯑꯛ ꯑꯁ ꯑꯗꯨꯗꯤ ꯑꯩꯈꯣꯏꯗꯗꯤ ꯀꯩ ꯑꯗꯨꯗ ꯑꯗꯨꯒꯨꯝꯕ ꯃꯤꯗꯤ ꯌꯥꯝ ꯄꯌꯥꯎꯗꯗ ꯃꯤ ꯍꯌꯦꯡ ꯆꯠꯀꯗꯣꯏꯗꯣ ꯃꯤꯁꯦ ꯂꯣꯏꯅ ꯃꯊꯤꯕꯣꯡ ꯂꯥꯎꯕ ꯉꯥꯛꯇꯅꯦ
ꯇꯣꯏ ꯆꯥꯕꯗ ꯉꯥꯎꯖꯩ ꯄꯥꯇ꯭ꯔꯤꯔꯣ ꯑꯗꯣꯏꯁꯨ
ꯃꯥꯅꯦ ꯆꯥꯕꯗ ꯉꯥꯎꯖꯩ ꯍꯥꯏꯕ ꯄꯥꯔꯇꯤ ꯁꯦꯀꯦꯟ ꯄꯥꯔꯇꯤꯅꯦ ꯑꯩꯈꯣꯏꯅ
ꯑꯁ ꯑꯗꯨ ꯑꯩꯁꯨ ꯑꯗꯨ ꯃꯔꯛꯇ ꯌꯥꯎꯔꯒꯦ ꯑꯗꯨꯗꯤ
ꯑꯩꯖꯨ ꯆꯥꯕꯗ ꯉꯥꯎꯖꯕꯅꯤꯅꯀꯣ ꯅꯣꯏ ꯃꯔꯛꯇ ꯆꯪꯖꯔꯒꯦ ꯑꯗꯨꯗꯤ
ꯑꯪ ꯑꯩꯈꯣꯏ ꯃꯔꯛꯇ ꯌꯥꯎꯔꯗꯤ ꯅꯪꯁꯨ ꯉꯥꯏꯍꯥ ꯂꯩꯔꯦꯒ ꯆꯥꯕꯗꯩ ꯉꯥꯎꯖꯩ ꯀ ꯆꯥꯕꯗ ꯉꯥꯎꯖꯩ ꯇꯧꯔꯛꯑꯅꯤ
ꯁꯤꯡꯖꯨꯀꯥꯟꯗ ꯌꯥꯝ ꯌꯥꯝ ꯆꯥꯕꯤꯗꯔꯣ ꯅꯣꯏꯁꯨꯣ
ꯑꯁ ꯏꯖꯨ ꯌ ꯋꯥ ꯑꯗꯨꯨꯗꯤ ꯍꯥꯏꯥꯂꯅ ꯃꯣꯔꯣꯛ ꯁꯥꯔꯦ ꯁꯥꯔꯤꯈꯩ ꯑꯗꯨꯝ ꯂꯧꯈꯠꯂꯦ
ꯊꯥꯗꯣꯛꯄ ꯌꯥꯗꯦ ꯂꯣꯈꯜꯂꯦ
ꯂꯧꯈꯠ ꯊꯥꯗꯣꯛꯄ ꯌꯥꯗꯕꯤ ꯍꯦꯛꯇ ꯂꯧꯈꯠꯄꯤꯅꯦ꯫
ꯌꯥꯝ ꯂꯧ ꯈꯠꯀꯅꯨ ꯃꯅꯤꯡꯗꯣ ꯆꯦꯟꯒꯅꯤ꯫
ꯑꯁ ꯂꯧꯈꯠꯅꯅ ꯃꯅꯤꯡꯔꯣꯝꯗ ꯑꯃꯨꯛ ꯆꯦꯟ ꯑꯃꯨꯛ ꯇꯧꯔꯕꯅꯦꯍꯦ꯫ ꯀ꯭ꯌꯨ ꯀ꯭ꯌꯨ ꯂꯦꯞꯂ ꯂꯦꯞꯅꯗꯅꯀꯣ꯫
ꯍꯣꯏ ꯑꯗꯨꯕꯨꯗꯤ ꯆꯥ ꯆꯥ ꯆꯤꯟ ꯑ ꯄꯦꯟꯗꯗꯤ ꯍꯣꯏ ꯃꯅꯤꯡ ꯂꯣꯝ ꯆꯦꯟꯒꯦꯔꯥ ꯆꯦꯜꯂꯣꯏꯒꯦꯔꯥ ꯈꯪꯗꯦ ꯍꯥ ꯆꯥꯅꯤꯡꯃꯟꯗꯅ꯫
ꯎꯝ ꯆꯥꯔꯁꯨ ꯍꯦꯛꯇ ꯄꯦꯟꯗꯕꯤꯌꯣ ꯁꯤꯡꯖꯨꯒꯥ ꯑꯗꯨꯗꯤ꯫ ꯌꯟꯁꯤꯟꯕꯗꯣ
ꯍꯣꯏ ꯀꯥꯎ ꯉꯝꯗꯕꯤꯅꯤꯅꯦ ꯁꯨꯀꯥꯎ ꯀꯥꯎꯕ ꯉꯝꯗꯦꯕ꯫
ꯆꯥꯛ ꯆꯥꯔꯦ ꯀꯗꯤꯗ ꯆꯠꯂꯦ꯫
ꯍꯣꯏ
ꯍꯥꯏꯔꯛꯑꯣ ꯍꯥꯏꯔꯛꯑꯣ ꯅꯪ ꯍꯥꯏꯒꯗꯕꯗꯣ꯫
ꯅꯪ ꯄꯨꯡ ꯇꯔꯨꯛ ꯄꯨꯡ ꯇꯔꯨꯛ ꯑꯗꯨꯋꯥꯏꯗ ꯍꯜꯂꯛꯑꯗꯤ ꯄꯨꯡ ꯀꯌꯥꯗ ꯐꯣꯟ ꯇꯧꯕ ꯌꯥꯒꯅꯤ ꯏꯕꯥꯅꯤ꯫
ꯑꯁ ꯑꯩꯗꯤ ꯑꯗꯨꯝ ꯌꯥꯏꯑꯦꯗ꯫ ꯄꯨꯡ ꯁꯚꯦꯟ ꯊꯥꯔꯠ ꯇꯔꯨꯛ ꯇꯔꯦꯠ ꯃ ꯃꯈꯥꯏ ꯅꯤꯄꯥꯥꯟ ꯇꯥꯔꯗꯤ ꯍꯥꯏꯗꯤ꯫ ꯄꯨꯡ ꯃꯈꯥꯗꯤ ꯑꯩꯁꯨ ꯋꯥꯁꯞ ꯇꯧꯕ ꯏꯔꯨꯖꯕ ꯈꯣꯠꯄꯒꯤ ꯇꯥꯏ ꯄꯤꯔꯗꯤ ꯌꯥꯗꯦꯗꯅ꯫
ꯍꯣꯏ ꯍꯣꯏ ꯍꯣꯏ ꯅꯪꯅ ꯂꯧꯅꯤꯡꯕ ꯃꯇꯝꯗ ꯂꯧꯑꯣ ꯀꯥꯏꯗꯦ ꯅꯪꯅ꯫ ꯄꯣꯊꯕ ꯃꯇꯝ ꯂꯩꯔꯗꯤ ꯇꯧꯔꯑꯣ ꯍꯥꯏꯕꯅꯦꯀꯣ ꯑꯩꯁꯨ꯫ ꯇꯧꯔꯛꯇꯣꯏꯅꯤ ꯅꯪꯅꯕꯨ ꯇꯧꯔꯛꯅꯤꯡꯗ꯭ꯔꯗꯤ ꯑꯩ ꯇꯧꯔꯛꯇꯣꯏꯅꯤ꯫ ꯍꯥꯥ
ꯅꯪ ꯉꯔꯥꯡ ꯕꯣ ꯌꯦꯡꯕ꯭ꯔꯥꯕ꯫
ꯀꯔꯤ ꯌꯦꯡꯉꯦ ꯉꯔꯥꯡꯗꯣ ꯉꯔꯥꯡ ꯌꯦꯡꯉ ꯍꯣꯏ ꯐꯖꯅ ꯌꯦꯡꯉꯦ꯫
ꯑꯁ ꯑꯩꯈꯣꯏꯒꯤ ꯐꯦꯟꯗꯨꯅ ꯉꯝꯈ꯭ꯔꯕꯣ꯫
ꯍꯣꯏ ꯏꯕꯥꯅꯤꯒꯤ ꯃꯔꯨꯞꯇꯨꯅ ꯉꯝꯈ꯭ꯔꯦ ꯃꯥꯅ ꯑꯃ ꯆꯜꯂꯦ꯫
ꯑꯣ ꯑꯣ ꯑꯃ ꯈꯇꯥꯔꯣ꯫
ꯃꯥ ꯃꯥ ꯑꯃ ꯆꯜꯂꯦ꯫ ꯍꯣꯏ ꯑꯍꯨꯝꯅꯦꯕ ꯃꯣꯏ ꯆꯟꯕꯗꯣ ꯑꯍꯨꯝꯒ ꯑꯅꯤꯅꯦꯕ꯫
ꯊꯣ
ꯑꯗꯣ ꯃꯥ ꯑꯃ ꯆꯜꯂꯦ꯫
ꯑꯁ ꯌꯦꯡꯍꯧꯗꯕꯁꯤꯅꯤ ꯌꯥꯝꯅ ꯆꯥꯛꯏꯁꯦ꯫
ꯑꯁ ꯌꯥꯝ ꯐꯖꯕꯅꯤ ꯃꯦꯃ ꯍꯥꯏ ꯔꯣꯅꯨ
ꯐꯖꯕꯗꯨꯅꯦ ꯑꯩꯅ ꯌꯦꯡꯍꯧꯗꯕꯒꯤ ꯆꯥꯛꯏꯖꯦ꯫
ꯑꯗꯨꯅꯦ ꯃꯊꯪꯗꯗꯤ ꯍꯥꯏꯔꯛꯑꯣ ꯅꯪ ꯌꯦꯡꯅꯤꯡꯉꯤꯗꯤꯀꯣ ꯑꯩ ꯍꯧꯗꯣꯛꯄꯤꯒꯦ꯫
ꯏꯁ ꯅꯪ ꯉꯔꯥꯡꯁꯨ ꯍꯧꯗꯣꯛꯄꯤꯒꯦ ꯍꯧꯗꯣꯛꯄꯤꯒꯦ ꯍꯥꯏꯔꯒ ꯍꯧꯗꯣꯛꯇꯕꯗꯣ꯫
ꯅꯪ ꯅꯪ ꯊꯕꯛ ꯂꯩꯌꯦ ꯍꯌꯦꯡ ꯑꯌꯨꯛꯁꯨ ꯍꯥꯏꯕꯗꯨꯗ ꯑꯩ ꯑꯃꯨꯛ ꯅꯪꯕꯨ ꯅꯨꯡꯁꯤꯔꯕ꯫ ꯑꯣ ꯅꯪ ꯋꯥꯒꯗꯕꯗꯣ꯫
ꯑꯁ ꯑꯁ ꯑꯁ
ꯑꯗꯨꯒꯤꯅꯤꯅꯦ ꯅꯠꯇ꯭ꯔ ꯅꯪ ꯌꯨꯝꯗ ꯂꯩꯒꯅꯤ ꯍꯥꯏꯗꯤ ꯁꯣꯏꯗ꯭ꯔꯕꯅꯤ ꯉꯔꯥꯡꯗꯤ ꯑꯩ ꯍꯧꯗꯣꯛꯄꯗꯣ꯫
ꯑꯗꯣ ꯃꯥꯗꯣ ꯐꯥꯏꯅꯦꯜ ꯀꯥ ꯐꯥꯏꯅꯦꯜꯔꯣ ꯁꯥꯟꯅꯔꯤꯁꯤ ꯅꯠꯇ꯭ꯔꯒ ꯁꯤꯃꯤꯔꯣ꯫
ꯎꯝ ꯋꯥꯜꯂꯤ ꯍꯧꯖꯤꯛ ꯃꯣꯏꯁꯦ ꯔꯥꯎꯟ ꯑꯣꯐ ꯁꯤꯛꯁꯇꯤꯟ ꯍꯥꯏꯅ ꯑꯃꯨꯛ ꯁꯥꯟꯅꯈꯤꯅꯤ ꯔꯥꯎꯟ ꯑꯣꯐ ꯊꯥꯔꯇꯤ ꯇꯨꯗꯤ ꯃꯣꯏ ꯂꯥꯟꯈ꯭ꯔꯦ꯫ ꯉꯔꯥꯡꯗꯩ
ꯔꯐ ꯇꯤꯟ ꯂꯣꯏꯔꯗꯤ ꯀ꯭ꯋꯥꯇꯔꯒꯨꯝꯕ ꯆꯪꯒꯅꯤ ꯑꯗꯨꯗ ꯃꯊꯪꯗ ꯁꯤꯂꯤ ꯑꯗꯨꯝ ꯀꯥꯒꯅꯤ ꯈꯔꯗꯤ ꯂꯩꯗꯤ ꯍꯣꯏ ꯆꯪꯒꯅꯤ ꯆꯒꯅꯤ
ꯃꯥꯅ ꯍꯟꯗꯛ ꯋꯥꯔꯜ ꯀꯞꯀꯤ ꯂꯧꯔꯣ ꯁꯤꯅꯤ ꯑꯩꯅ ꯈꯜꯂꯤꯁꯦ
ꯂꯧꯍꯟꯗꯣꯏꯅꯦ ꯀꯩꯅꯣ ꯅꯠꯇ꯭ꯔꯣ
ꯃꯥꯅꯦ ꯃꯤ ꯈꯔꯪꯗꯦ ꯔꯣꯅꯥꯜꯗꯣ ꯔꯣꯅꯥꯎꯜꯗꯣ ꯔꯣꯅꯥꯎꯗꯣ ꯇꯧꯔꯒ ꯂꯩꯔꯦꯕꯣ ꯒꯣꯠ ꯒꯣꯠ ꯒꯣꯠ ꯀꯥꯏꯅ
ꯍ ꯑꯩꯈꯣꯏꯒꯤꯗꯤ ꯑꯗꯨ ꯑꯗꯥ ꯈꯪꯗ꯭ꯔꯦ ꯑꯗꯨ ꯌꯥꯎꯔꯗꯤ ꯌꯥꯔꯦ
ꯍꯣꯏꯅꯦ